ꯍꯜꯂꯣ ꯇꯥꯔꯦ ꯇꯥꯔꯦ ꯇꯥꯔꯦ
ꯍꯦꯄꯑ ꯇꯜꯒ ꯌꯥꯎ ꯍꯪ ꯑꯣꯏꯣꯏ
ꯏ ꯑꯗꯨꯅ ꯌꯥꯔꯣꯏ ꯑꯗꯨꯅ ꯌꯥꯔꯣꯏꯀꯣ
ꯑꯦ ꯑꯩ ꯍꯥꯏꯒꯁꯦ ꯉꯁꯥꯏꯁꯦ ꯑꯌꯨꯛ ꯉ ꯇꯥ ꯍꯧꯒꯠꯂꯦ ꯑꯩ ꯔꯨꯝꯃꯦꯠ ꯑꯃꯅꯅꯦ ꯍꯧꯗꯣꯛꯄꯤꯔꯛꯑꯦ ꯑꯗꯨꯗꯨꯒꯅꯦ
ꯎꯝ ꯎꯝ
ꯑꯦꯦ ꯔꯨꯝ ꯊꯪꯅꯕꯗꯩꯅꯦꯕ ꯑꯩꯈꯣꯏ ꯌꯨꯝꯁꯦ ꯍꯧꯒꯠꯂꯦꯀꯣ ꯑꯗꯨꯗꯨꯒ ꯖꯥ ꯍꯦꯛꯄ ꯆꯠꯂꯨꯅꯦ ꯍꯥꯏ ꯍꯣꯁꯇꯦꯜꯅ ꯀꯌꯥ ꯑꯃ ꯇ꯭ꯔꯦꯠꯀꯤꯣ ꯋꯥ ꯈꯪꯉꯕ ꯍꯧꯒꯠꯄꯁꯨꯅꯦ ꯌꯥꯝ ꯋꯥꯅꯗꯤ ꯍꯧꯒꯠꯆꯈ꯭ꯔꯕ ꯑꯩꯗꯣꯀꯣ ꯉꯔꯥꯡꯁꯦ ꯑꯩ ꯄꯨꯡꯅꯦ ꯑꯣꯠꯂꯦ ꯑꯣꯠꯂꯦ ꯌꯥꯝ ꯊꯤ ꯑꯣꯠꯂꯦ ꯉꯔꯥꯡꯁꯦ ꯄꯨꯡꯁꯦ ꯕꯥꯔꯣ ꯍꯦꯜꯂꯦꯕ ꯑꯩꯅ ꯇꯨꯝꯃꯤꯁꯦ ꯄꯨꯡ ꯑꯃ ꯅꯠꯇ꯭ꯔ ꯑꯅꯤ ꯑꯋꯥꯏꯗ ꯇꯨꯝꯃꯦꯕꯀꯣ
ꯇꯒꯤꯗꯨꯕꯨ ꯀꯔꯤꯒꯤꯅꯣ
ꯃꯔꯝꯁꯦ ꯍꯥꯏꯒꯦ ꯇꯥꯎ ꯃꯔꯝꯁꯦ ꯍꯥꯏꯒꯦ ꯇꯥꯛꯑꯣꯕꯀꯣ ꯉꯔꯥꯡ ꯑꯩ
ꯍꯥꯏꯣ ꯎꯝ
ꯋꯥꯋꯥꯛꯀꯤꯡꯁꯦ ꯊꯣꯛꯎꯔꯦꯕ ꯑꯗꯨꯁꯨ ꯑꯩꯒꯤ ꯏꯃꯥꯟꯅꯕꯤ ꯑꯃ ꯑꯦꯂꯚꯦꯟꯗ ꯂꯩꯕꯗꯣ ꯑꯗꯨꯗꯨꯒ ꯊꯣꯛꯎꯕꯅꯦꯕꯀꯣ ꯋꯥꯋꯥꯛꯀꯤꯡ ꯊꯎꯕꯁꯤꯗ ꯀꯩꯅꯣꯗꯣ ꯀꯀꯥꯗꯣ ꯊꯦꯡꯅꯔꯦ ꯀꯀꯥꯅ ꯍꯥꯏꯔꯦ ꯑꯥ ꯀꯩꯅꯣꯐꯧ ꯆꯠꯂꯨꯁꯦ ꯂꯝ ꯃꯃꯤꯡꯗ ꯀꯩꯅꯣꯗꯧ ꯌꯥꯕ꯭ꯔꯣ ꯎ ꯍꯣꯏꯅꯦ ꯑꯗꯨꯐꯥꯎ ꯆꯠꯂꯨꯔꯦꯅꯦ ꯆꯠꯂꯨꯔꯦ ꯑꯗꯨꯗꯨꯒꯅꯦ ꯃꯥꯏ ꯑꯦꯛꯇꯤꯚꯥ ꯇꯧꯔ ꯆꯠꯂꯨꯕꯅꯦꯕꯀꯣ
ꯑꯥ
ꯍꯥꯎꯋꯦ ꯍꯥꯏꯌꯦꯕꯀꯣ ꯍꯥꯎꯋꯦ ꯕꯦꯀꯔꯤꯗ ꯆꯪꯉꯦ ꯑꯗꯨꯗꯨꯒ ꯆꯥꯊꯔꯛꯑꯦ ꯆꯥꯊꯔꯦ ꯍꯜꯂꯛꯄꯁꯤꯗꯅꯦ ꯍꯥꯎꯋꯦ ꯍꯥꯎꯋꯦ ꯀꯩꯅꯣꯗꯒꯤ ꯍꯦꯟꯅ ꯍꯥꯎꯋꯦꯉꯣ ꯂꯤꯛꯂꯥ ꯑꯗꯨꯗꯨꯒ ꯆꯥꯊꯔꯦ ꯆꯥꯊꯔꯒ ꯀꯩꯅꯣ ꯑꯗꯥꯋꯥꯏꯗ ꯀꯩꯁꯥꯝꯄꯥꯠ ꯑꯋꯥꯏꯗ ꯀꯩꯁꯥꯝꯄꯥꯠꯇ ꯃꯥꯜꯂꯦ ꯑꯩꯈꯣꯏ ꯅꯨꯄꯤꯅ ꯍꯥꯏꯕꯥ ꯀꯩꯁꯥꯝꯄꯥꯠꯇ ꯀꯩꯁꯥꯝꯄꯥꯠ ꯀꯗꯥꯥꯏ ꯋꯥꯏꯗꯅꯣ ꯈꯪꯗꯦ ꯑꯩ
ꯃꯥ ꯂꯩ ꯏꯃꯥꯕꯩ ꯀꯔꯤ ꯍꯥꯏꯕ ꯃꯥꯜ ꯂꯩ ꯑꯩꯅ ꯍꯥꯏꯗꯅ
ꯑꯣ ꯑꯗꯨꯗꯤ ꯈꯪꯗꯦ ꯑꯩ ꯑꯩꯁꯨ ꯏꯕꯦꯝꯃ ꯍꯥꯎꯋꯦ ꯁꯤꯁꯨ ꯑꯩ ꯉꯔꯥꯡꯗꯪ ꯈꯪꯉꯦ ꯃꯣꯏꯅ ꯄꯨꯔꯀꯥꯟꯗ ꯑꯗꯨꯗꯨꯒ ꯑꯩꯈꯩꯁꯦ ꯂꯥꯛꯑꯦ ꯂꯥꯛꯄꯁꯦ ꯍꯜꯂꯛꯄꯩꯁꯦ ꯊꯦꯡꯉꯦꯕ ꯈꯪꯉꯕ ꯄꯨꯡꯗꯣ ꯑꯩꯅ ꯍꯜꯂꯛꯄ ꯑꯗꯨꯏꯗ ꯄꯨꯡ ꯇꯔꯦꯠꯀ ꯃꯤꯅꯤꯠ ꯀꯌꯥꯅꯣ ꯃꯤꯅꯤꯠ ꯇꯨꯋꯦꯜꯕ ꯂ ꯑꯗꯨꯃꯥꯏꯅ ꯆꯠꯂꯦꯕ ꯑꯩꯁꯦ ꯑꯁ ꯅꯪꯉꯔꯣꯏꯅ ꯈꯜꯂꯦ ꯑꯗꯨꯝ ꯊꯂꯛꯑꯦ ꯊꯂꯛꯑꯦ ꯑꯗꯨꯗꯨ ꯑꯩꯈꯣꯏ ꯅꯨꯄꯤꯗ ꯍꯥꯏꯔꯦ ꯀꯩꯅꯣꯒꯤ ꯍꯣꯁꯇꯦꯜ ꯒꯦꯠꯀꯤ ꯔꯦꯖꯤꯁꯇ꯭ꯔꯥꯔ ꯑꯩꯈꯣꯏꯅ ꯏꯁꯤꯟꯕꯗꯣ ꯑꯗꯨꯗꯗꯨꯗ ꯑꯩ ꯃꯤꯡꯗꯣ ꯏꯁꯤꯜꯂꯝꯃ ꯁꯥꯏꯟ ꯇꯧꯔꯝꯃꯣꯅ ꯇꯧꯔꯒ ꯑꯩ ꯆꯪꯕ ꯊꯦꯡꯉꯅꯤ ꯑꯗꯨꯗꯒꯤ ꯑꯩꯁ ꯂꯥꯛꯑꯦꯕꯀꯣ ꯊꯣꯡꯁꯦ ꯂꯣꯟꯗꯤ ꯂꯣꯜꯂꯕ ꯖꯥꯠꯅꯦ ꯂꯣꯜꯂꯒ ꯁꯣꯝ ꯅꯥꯀꯟꯒꯤ ꯑꯦꯂꯚꯦꯟꯒꯤ ꯃꯣꯏ ꯁꯦꯀ꯭ꯌꯨꯔꯤꯇꯤꯁꯦ ꯂꯥꯛꯑꯒ ꯑꯃꯨꯛ ꯍꯥꯡꯕꯖꯥꯅꯦ ꯃꯣꯏ ꯋꯥꯔꯤ ꯁꯥꯟꯅꯕꯒꯤ ꯑꯗꯨꯗ ꯑꯩꯗ ꯊꯣꯡꯥꯡꯉꯦꯅ ꯑꯩꯁꯦ ꯆꯦꯟꯁꯤꯜꯂꯛꯄꯅꯦꯕ ꯑꯩꯈꯣꯏ ꯁꯦꯀ꯭ꯌꯨꯔꯤꯇꯤ ꯁꯤꯤꯁꯤꯅꯅꯦ ꯀꯩ ꯍꯥꯏꯒꯦꯗ ꯅꯪ ꯊꯦꯡꯃꯜꯂꯦꯀꯣ ꯅꯪ ꯊꯦꯡꯃꯜꯂꯦ ꯇꯧꯔ ꯑꯗꯨꯗꯨꯅ ꯆꯪꯗꯤ ꯆꯪꯍꯜꯂꯦ ꯆꯪꯍꯜꯂꯁꯨ ꯍꯥꯏꯗꯤ ꯃꯃꯥꯅ ꯑꯁ ꯑꯥ ꯑꯩꯈꯣꯏ
ꯑꯗꯨꯗꯤ ꯌꯥꯏ ꯀꯩꯅꯣ ꯑꯗꯨꯝ ꯀꯔꯤꯅꯣꯅꯦ ꯀꯌꯥꯝ ꯍꯦꯟꯅ ꯊꯦꯡꯕꯁꯨ ꯅꯠꯇꯦ
ꯇꯔꯦꯠꯇꯨ ꯇꯔꯦꯠ ꯃꯈꯥꯏ ꯑꯣꯏꯔꯦꯕ ꯑꯩꯗꯣ ꯃꯥ ꯃꯥꯅꯅꯦ
ꯅꯤꯄꯥꯟ ꯇꯥ ꯐꯥꯎꯕ ꯅꯤꯄꯥꯥꯟ ꯃꯈꯥꯏ ꯐꯥꯎꯕ ꯑꯗꯨꯝ ꯍꯥꯡꯉꯤ ꯑꯗꯨꯗꯤ
ꯑꯧ ꯍꯣꯏ ꯑꯗꯨ ꯉꯔꯥꯡ ꯑꯃ ꯈꯪꯗꯦ ꯃꯥꯅ ꯁꯨꯃꯥꯏꯅ ꯍꯥꯏ ꯑ ꯄꯨꯡ ꯇꯔꯨꯛ ꯃꯈꯥꯏꯗ ꯂꯣꯏꯂꯣ ꯍꯥꯏꯕꯅꯤꯀꯣ ꯑꯗꯨꯗꯣ ꯅꯪ ꯇꯔꯦꯠꯃꯛ ꯇꯔꯦꯠ ꯐꯥꯎꯗꯤ ꯌꯦꯡꯕꯤꯕꯅꯤ ꯑꯩꯅ ꯍꯥꯏ ꯇꯧꯔꯒ ꯃꯥꯗꯨ
ꯎꯝ
ꯑꯗꯨꯒ ꯆꯪꯉꯛꯑꯦ ꯆꯪꯉꯑꯒ ꯑꯩꯁꯦ ꯆꯪꯉꯛꯄꯁꯤꯗ ꯑꯅꯤꯁꯦ ꯀꯩꯗꯧꯔ ꯂꯩꯔꯝꯃꯤ ꯈꯪꯕ꯭ꯔꯥ
ꯎꯝ
ꯃꯍꯥꯒꯤ ꯑꯅꯤꯁꯤ ꯀꯩꯗꯧꯔ ꯂꯩꯔꯝꯃꯤ
ꯑꯥ
ꯋꯥꯔꯤ ꯇꯧꯗꯅ ꯂꯩꯔꯝꯃꯦ ꯐꯣꯟꯁꯤꯗ ꯐꯣꯟ ꯐꯣꯟ ꯐꯣꯟ ꯑꯌꯨꯛꯇꯩꯅ ꯅꯨꯃꯤꯗꯥꯡꯐꯥꯎ ꯐꯣꯟ ꯐꯣꯟ ꯐꯣꯟ
ꯂꯥꯡꯉꯕ
ꯑꯩꯅ ꯂꯥꯏꯔꯤꯛ ꯄꯥꯎ ꯍꯣꯏꯕꯁꯤ ꯌꯥꯗꯦꯕ ꯂꯝ ꯍꯦꯜꯂꯦ ꯑꯉꯥꯡ ꯑꯅꯤꯁꯦ ꯏꯃꯥꯁꯤꯅ ꯀꯣꯏꯗꯅ ꯂꯥꯡꯗꯅ ꯊꯣꯛꯎꯔꯗꯤ ꯍꯜꯂꯛ ꯄꯗ ꯌꯦꯡꯉꯣ ꯆꯥꯛ ꯀꯩꯀꯥꯁꯦ ꯈꯔ ꯃꯣꯏ ꯆꯥꯊꯣꯛꯑꯝꯃꯁꯨ ꯀꯣ ꯑꯩ ꯈꯔ ꯈꯥꯛꯑꯝꯃꯁꯨ ꯂꯥꯏꯔꯤꯛꯀꯗꯨ ꯄꯥꯗꯅ ꯂꯩꯔꯝꯃꯣꯕ ꯑꯩ ꯆꯉꯛꯄꯗ ꯍꯔꯥꯎꯒꯦꯕ ꯑꯗꯨꯗꯤ ꯅꯠꯇꯦ ꯑꯗꯨꯅꯦ ꯍꯥꯏꯕꯅꯦ ꯌꯥꯗꯦ ꯑꯗꯨ ꯇꯧ ꯂꯩꯔꯦ ꯑꯗꯩ ꯑꯩꯁꯦ ꯂꯥꯛꯑꯦ ꯂꯥꯛꯑꯒ ꯆꯥꯛꯁꯦ ꯆꯥꯊꯣꯛꯑꯦ ꯑꯩꯈꯣꯏꯁꯦ ꯑꯗꯨꯒ ꯑꯩ ꯆꯥꯛ ꯇꯣꯛꯄꯒ ꯑꯩꯁꯦ ꯑꯩꯗꯤ ꯈꯔ ꯃꯔꯝ ꯃꯣꯛꯄꯅꯤꯅ ꯑꯩꯁꯦ ꯈꯔ ꯄꯥꯔꯦꯕ ꯑꯗꯨꯗꯨꯒ ꯑꯅꯤꯁꯦ ꯑꯅꯤꯁꯦ ꯄꯥꯑꯣꯁꯦ ꯌꯥꯗ꯭ꯔꯦꯕ
ꯑꯥ
ꯇꯥꯛꯁ ꯇꯥꯛꯁ ꯍꯥꯏꯗꯅꯅꯦ ꯇꯧ ꯂꯩꯈ꯭ꯔꯦꯕ ꯈꯪꯉꯕ ꯑꯗꯨꯗꯤ ꯄꯥꯕ ꯌꯥꯗ꯭ꯔꯅꯤꯅ ꯑꯩꯁꯦ ꯄꯥꯔꯦ ꯄꯥꯔꯒ ꯀꯩꯅꯣꯅ ꯑꯩꯈꯣꯏ ꯅꯨꯄꯤꯅ ꯑꯃꯨꯛ ꯀꯩꯅꯣ ꯇꯥꯛꯑꯦꯕꯀꯣ ꯑꯩꯉꯣꯟꯗ ꯑꯩꯈꯣꯏꯒꯤ ꯁꯣꯌꯝꯒꯤꯗꯣ ꯇꯥꯛꯑꯦꯕ ꯈꯪꯉꯕ ꯑꯗꯨꯒꯤ ꯑꯦꯛꯖꯥꯝꯗꯨꯒꯤ ꯑꯗꯨ ꯀꯩꯅꯣꯒꯤ ꯐꯣꯔꯒꯤ ꯋꯤꯛ ꯐꯣꯔꯒꯤꯗꯣ ꯇꯥꯛꯑꯦ ꯇꯥꯛꯑꯒ ꯇꯥꯛꯄ ꯂꯣꯏꯔꯦ ꯍꯥꯏꯔ ꯀꯥꯟꯗ ꯄꯨꯡꯁꯦ ꯇꯔꯥꯃꯥꯊꯣꯏ ꯇꯥꯔꯦꯕ ꯄꯥꯗꯗ ꯑꯗꯩꯗꯤ ꯑꯩꯅ ꯉꯔꯥꯡꯁꯦ ꯀꯩ ꯈꯟꯖꯩ ꯈꯪꯕ꯭ꯔꯥ ꯌꯨꯅꯤꯠ ꯑꯍꯨꯝ ꯂꯣꯏꯁꯤꯟꯒꯦ ꯈꯟꯕꯅꯦꯕ ꯃꯦꯟ ꯐꯤꯠꯁꯦ ꯂꯥꯛꯀꯗꯣꯔꯤꯕ ꯀꯩꯅꯣꯁꯦ ꯈꯪꯉꯦꯗꯅ ꯅꯪꯁꯨ
ꯑ ꯈꯪꯉꯤ ꯈꯉꯤ
ꯍꯥꯏꯔꯛꯑꯣ ꯍꯥꯏꯔꯛꯑꯣ ꯏꯕꯦꯟ ꯃꯃꯤꯡ ꯍꯥꯏꯔꯛꯑꯣ
ꯀꯔꯤ ꯅꯪ ꯀꯔꯤꯅꯣ ꯅꯪ ꯑꯗꯨꯗꯤ ꯍꯥꯏꯔꯛꯀꯅꯣ ꯏꯇꯦ ꯃꯃꯤꯡꯅꯤ ꯀꯣ ꯌꯥꯝ ꯌꯥꯎꯇꯥꯢ ꯑꯗꯨꯒ ꯇ꯭ꯔꯦꯖꯔ ꯍꯟ ꯀꯩꯀꯩꯁꯨ ꯌꯥꯝ ꯌꯥꯎꯗꯥꯏꯅꯦ
ꯍꯣꯏ ꯑꯗꯨꯗꯣ ꯂꯤꯁꯤꯡ ꯀꯨꯟꯅꯤ ꯍꯥꯏꯌꯦ
ꯏꯃꯥ ꯑꯗꯨꯗꯤ ꯄꯥꯝꯃꯦ ꯑꯩꯁꯨ ꯌꯥꯎꯅꯤꯡꯉꯦ ꯔꯦꯖꯤꯁꯇꯔ ꯇꯧꯕꯗꯤ ꯂꯣꯏꯔꯝꯗꯣꯏ ꯃꯥꯜꯂꯦ
ꯑꯗꯨꯗꯣ ꯁꯣꯌꯝ ꯊꯣꯛꯄ ꯅꯨꯃꯤꯠꯇꯅꯦ
ꯑꯁ ꯀꯅꯣ ꯃꯣꯏ ꯑꯗꯨꯃꯥꯏꯅ ꯇꯧꯕꯤꯔꯤꯗꯨꯕꯣ ꯃꯣꯏ ꯃꯤ ꯃꯌꯥꯝ ꯌꯥꯎꯅꯤꯡꯕ ꯃꯌꯥꯝꯁꯨ ꯌꯥꯎꯅꯤꯡꯉ
ꯀꯩꯅꯣ ꯍꯣꯏ ꯌꯥꯎꯋꯦꯕ ꯈꯪꯕ ꯑꯩ ꯏꯃꯥꯟꯅꯕꯤ ꯑꯦꯂꯚꯦꯟꯗ ꯂꯩꯕꯗꯣ ꯃꯥ ꯌꯥꯎꯋꯦꯕ
ꯑꯥ
ꯑꯗꯨ ꯃꯣꯏꯗꯣ ꯁꯣꯌꯝ ꯊꯣꯛꯄꯗ ꯇꯥꯔꯦ ꯁꯤꯛꯁꯇꯨꯗ ꯁꯣꯌꯝꯗꯣ ꯑꯗꯨꯝ ꯇꯥꯖꯔꯝꯃꯗꯤꯅꯦ ꯃꯣꯏꯁꯦ ꯌꯥꯎꯕ ꯐꯪꯒꯗꯕ ꯁꯚꯦꯟꯗ ꯌꯩꯊꯣꯛꯈ꯭ꯔꯦꯗꯅ ꯑꯗꯨꯗꯨꯅ ꯃꯣꯏꯁꯦ ꯌꯥꯎꯕ ꯐꯪꯉꯔꯣꯏꯕ ꯈꯪꯉꯕ ꯑꯗꯨꯗꯨꯒꯤ ꯃꯣꯏ ꯁꯥꯎꯅꯤꯡꯉꯤꯕꯅꯦ ꯌꯥꯝꯅ ꯍꯥꯏꯗꯤ ꯀꯨꯟꯅꯦꯕ ꯈꯨꯠꯇꯒꯤ ꯅꯥꯟꯊꯣꯛꯈ꯭ꯔꯤꯁꯤ ꯈꯨꯠꯇꯒꯤ ꯀꯨꯟ ꯑꯁ ꯃꯥ ꯍꯥꯏꯅꯩ ꯑꯁ ꯑꯩꯈꯣꯏ ꯌꯥꯎꯔꯗꯤ ꯑꯗꯨꯝ ꯐꯥꯔꯁ ꯇꯥꯔꯕꯅꯦꯅꯦ
ꯎꯝ ꯑꯗꯨꯗꯁꯨ ꯅꯠꯇꯅꯀꯣ ꯍꯥꯏꯗꯤ ꯈꯤꯇꯪ ꯍꯥꯏꯗꯤ ꯃꯣꯏꯅ ꯃꯤꯟꯐꯤꯠ ꯇꯧꯔꯤꯗꯣ ꯈꯤꯇꯪ ꯍꯝꯐꯝ ꯊꯣꯛꯄꯅꯦ ꯑꯦꯛꯖꯥꯝ ꯍꯥꯏꯗꯣ ꯍꯟꯗꯛꯇꯤ ꯂꯣꯏꯅ ꯃꯥꯟꯅꯕꯅꯦꯕ
ꯃꯥꯅꯦ ꯃꯥꯅꯦ
ꯈꯦꯠꯅꯕ ꯑꯣꯏꯗꯕꯅꯤ ꯑꯗꯨꯅ ꯈꯤꯇꯪ ꯊꯦꯡꯖꯔꯒ ꯅꯠꯇ꯭ꯔꯒ ꯈꯤꯇꯪ ꯉꯥꯡꯈꯠꯅꯕꯗꯨꯁꯨ ꯇꯧ ꯌꯥꯏ ꯍꯥꯏꯕꯅꯤꯗ ꯃꯣꯏꯗꯨꯗꯤ ꯃꯣꯏ ꯈꯤꯇꯪ ꯈꯟꯕꯒꯤ ꯇꯥꯏꯞꯇ ꯇꯧꯛꯔꯕꯗꯨꯗꯁꯨ ꯈꯣꯏꯗꯧꯗꯨ ꯂꯪꯈꯠꯂꯛꯄꯗꯪ
ꯅꯣꯛꯁꯨ ꯅꯣꯛꯅꯤꯡꯉꯦ ꯊꯧꯔꯤ ꯑꯣ ꯑꯗꯨꯗꯒꯤ ꯀꯩ ꯀꯩꯗꯩꯅꯣ ꯑꯩꯅ ꯑꯁꯤ ꯌꯧꯈ꯭ꯔꯤꯁꯦ ꯀꯩ ꯋꯥꯗꯣꯏꯅꯣ
ꯃꯦꯟ ꯐꯤꯁꯦ ꯀꯅꯥꯅ ꯀꯩꯅꯣ ꯇꯧꯒꯦ ꯑꯣꯔꯒꯅꯥꯏꯁ ꯇꯧꯒꯦ
ꯃꯣꯏ ꯀꯩꯅꯣꯅ ꯃꯤꯝꯁꯀꯤ ꯗꯤꯄꯥꯔꯠꯃꯦꯟꯅ
ꯐꯨꯅꯤꯡꯗ꯭ꯔꯥ ꯃꯣꯏꯁꯦ ꯃꯣꯏ ꯈꯛꯇꯪ ꯈꯪꯗꯅꯦꯕꯗꯣ
ꯃꯣꯏꯒꯤ ꯑꯦꯛꯖꯥꯝ ꯂꯣꯏꯈ꯭ꯔꯦꯗꯥꯏ ꯑꯗꯨꯗꯅꯦ ꯇꯧꯔꯛꯏꯕꯁꯦ
ꯃꯥꯅꯦ ꯐꯥꯖꯤꯜꯂꯛꯀꯗꯣꯏꯅꯦ ꯈꯣꯏꯗꯧ ꯌꯥꯝ ꯃꯈ ꯃꯈꯜꯂꯛꯏꯁꯦ
ꯈꯣꯏꯁꯨ ꯂꯥꯛꯅꯤꯡꯉꯦ ꯍꯥꯏꯕ ꯅꯠꯇ꯭ꯔꯥ
ꯃꯥꯅꯦ
ꯍꯣꯏ ꯃꯊꯟ ꯂꯥꯡꯉ ꯀꯩꯅꯕꯨ ꯅꯨꯡꯉꯥꯏꯗꯣꯏꯁꯦ ꯃꯄꯥꯟꯗꯩ ꯃꯤ ꯂꯥꯛꯑꯦꯅ ꯈꯜꯂꯁꯦꯕ ꯀꯩꯁꯨ ꯌꯥꯝ ꯂꯥꯛꯑꯣꯏ ꯅꯠꯇ꯭ꯔꯥ ꯂꯥꯛꯇꯣꯏꯗꯤ ꯑꯅꯝꯕꯅ ꯑꯩꯈꯣꯏ ꯁꯤꯒꯤ ꯀꯩꯅꯣꯒꯤ ꯗꯤꯄꯥꯔꯠꯃꯦꯟ ꯃꯌꯥꯝꯁꯤꯅꯦꯕ ꯑꯇꯣꯞꯄ
ꯃꯥꯅꯦ ꯑꯗꯨ ꯂꯥꯛꯑ ꯂꯣꯏꯕ ꯑꯗꯨꯗꯤ ꯐꯔꯕ ꯅꯠꯇ꯭ꯔꯣ ꯃꯣꯏ
ꯎꯝ ꯐꯔꯝꯃꯅꯤ ꯃꯣꯏ ꯅꯨꯡꯉꯥꯏꯔꯅꯤꯕ ꯑꯗꯨ ꯅꯪꯅꯕ ꯑꯩꯁꯦ ꯄꯥꯗꯕ ꯌꯥꯗꯦ
ꯅꯪꯅ ꯃꯩꯁꯦ ꯄꯥꯗꯕ ꯌꯥꯗꯦꯕ
ꯃꯥꯅꯦ ꯉꯁꯤ ꯑꯦꯛꯇ ꯂꯣꯏꯁꯤꯜꯂꯣ ꯀꯩꯗꯧꯕ
ꯉꯝꯗꯣꯔꯤꯕ꯭ꯔꯣ ꯑꯩꯕꯣ
ꯍꯌꯦꯡ ꯍꯌꯦꯡꯁꯤ ꯂꯩꯔꯦ ꯀꯩ ꯋꯥꯡꯅꯣ
ꯍꯣꯏꯗꯍꯦ ꯅꯠꯇ꯭ꯔꯥ ꯀꯩꯅꯣꯒꯤꯗꯤ ꯁ꯭ꯝꯒꯤꯗꯤ ꯀꯩꯅꯣ ꯐꯥ ꯂꯣꯏꯔꯦ ꯅꯨꯃꯤꯗꯥ ꯄꯥꯕꯦ ꯌꯥꯕꯕꯣꯅꯦ
ꯃꯥꯅꯦ ꯅꯨꯃꯤꯗꯥꯡꯗ ꯄꯥꯔ ꯅꯣꯡꯉꯥꯜꯂ ꯍꯦꯛꯇ ꯈꯣꯠꯂꯝꯕ ꯌꯥꯕ ꯋꯥꯅꯤ ꯑꯗꯨꯗꯤ
ꯎꯝ ꯑꯁꯤ ꯀꯩꯅꯣ ꯑꯩꯅ ꯍꯥꯏꯒꯦ ꯇꯧꯕꯗꯧꯕ ꯉꯁꯥꯏ ꯀꯥꯎꯈ꯭ꯔꯦꯅꯦ
ꯑꯁ
ꯍꯥꯏꯔꯣꯁꯦ ꯅꯪꯒꯤ ꯄꯨꯟꯁꯤꯒꯤ ꯀꯩꯅꯣ ꯀꯃꯥꯏ ꯍꯥꯏꯅꯤ ꯑꯞꯗꯦꯠ ꯇꯧꯕꯤꯔꯛꯑꯣ ꯑꯩꯉꯣꯟꯗ ꯑꯝꯇ ꯀꯃꯥꯏ ꯀꯃꯥꯏ ꯇꯧꯔꯤ ꯑꯅꯧꯕ ꯍꯣꯁꯇꯦꯜ ꯀꯃꯥꯏꯅ ꯇꯧꯏ ꯀꯔꯤꯅꯣ ꯀꯩꯅꯣ ꯍꯥꯏ ꯍꯣꯏ ꯑꯗꯨꯕꯨꯗꯤ ꯆꯨꯝꯃꯦ
ꯅꯤꯠ ꯊꯥꯔꯤꯉꯩꯗ ꯑꯩꯁꯦ ꯌꯥꯝ ꯅꯨꯡꯉꯥꯏꯅ ꯂꯩꯔꯝꯕ ꯅꯨꯄꯤꯅꯤ ꯑꯗꯨꯕꯨ ꯍꯧꯖꯤꯛꯁꯤꯗ ꯇꯝꯃꯨꯕꯗꯒꯤ ꯑꯩ ꯌꯥꯝ ꯋꯥꯔꯦ
ꯑꯗꯨꯕꯨꯗꯤ ꯆꯨꯝꯃꯦ ꯑꯩ ꯑꯩꯗꯤ ꯁꯤꯗ ꯇꯝꯃꯛꯏꯁꯦ ꯕꯔꯕꯥꯔꯗ ꯑꯣꯏꯔꯒꯦ ꯃꯥꯡꯉꯒꯦ ꯇꯥꯛꯑꯒꯦ ꯂꯥꯏꯔꯤꯛ ꯂꯥꯏꯔꯤꯛ ꯂꯥꯏꯔꯤꯛ ꯍꯦꯟꯃꯟꯈ꯭ꯔꯦ ꯂꯥꯏꯛꯁꯤ ꯈꯔ ꯂꯥꯝ ꯂꯥꯛꯆꯕꯅꯤ ꯑꯗꯕꯨ ꯁꯤꯒꯤ ꯁꯤ ꯁꯤ ꯍꯇꯦꯜꯁꯤꯗ ꯂꯩꯔꯨꯗꯗ ꯑꯩꯗꯤ ꯃꯥꯡꯅꯤꯡꯉꯦ ꯍꯥꯏꯕ ꯍꯥꯏꯗꯤ ꯃꯥꯡꯅꯤꯡꯉꯦ ꯍꯥꯏꯕꯁꯤ ꯃꯥꯡꯍꯟꯗ꯭ꯔꯦ ꯍꯥꯏꯕ ꯃꯣꯏꯅ
ꯑꯩꯈꯣꯏꯒꯤ ꯇꯦꯟꯗꯣ ꯅꯪ ꯂꯤꯠꯂꯒ ꯆꯠꯄ ꯌꯥꯅꯤ
ꯍ ꯑꯗꯨꯕꯨꯗꯤ ꯈꯪꯉꯦ ꯈꯪꯉꯦ ꯑꯦ ꯅꯣꯏꯒꯤꯗꯤ ꯊꯣꯡꯇꯦ ꯑꯗꯥꯏ ꯂꯤꯇ꯭ꯔꯁꯨ
ꯊꯣꯡꯗꯦꯑꯦ ꯑꯗꯨ ꯑꯗꯨ ꯅꯠꯇꯦ ꯊꯣꯡꯗꯕꯨꯗꯤ ꯆꯪꯉꯛ ꯄ ꯌꯥꯏꯗꯅ ꯃꯅꯨꯡꯒꯤ ꯒꯦꯠ ꯍꯥꯡꯕꯗꯣ ꯃꯅꯨꯡꯒꯤ ꯒꯦꯠ ꯂꯣꯟꯕꯗꯣ
ꯑꯧ
ꯑꯗꯨꯗꯨꯁꯨ ꯈꯪꯉꯕ ꯃꯣꯏꯒꯤ ꯑ ꯀꯩꯅꯣ ꯇꯧꯕ ꯈꯥꯕ ꯂꯩꯕꯗꯣ ꯑꯗꯨꯗꯣ ꯀꯣꯛ ꯆꯜꯂꯗꯤ ꯑꯗꯨꯝ ꯃꯤ ꯃꯁꯥ ꯆꯟꯕꯅꯦꯕ ꯉꯔꯥꯡ ꯏꯃꯅꯗꯤ ꯃ ꯆꯠꯇꯒ ꯀꯣ ꯑꯥꯗ ꯗꯁꯕꯤꯟꯗ ꯐꯠꯇꯕ ꯍꯥꯏꯩꯗꯣꯛꯄ ꯆꯠꯂꯦꯕ
ꯑꯩꯁ ꯐꯖꯔꯤꯅꯦ ꯋꯥꯔꯤꯁꯦ ꯑꯁ ꯅꯨꯡꯉꯥꯏꯔꯤ ꯑꯗꯨꯏꯗꯤ ꯀꯩꯝ ꯍꯟꯗꯛꯇꯤ ꯄꯨꯔꯥ ꯑꯩ ꯑꯗꯨꯗ ꯂꯩꯔꯗꯤ ꯄꯨꯔꯥ ꯁꯥꯠꯄꯩ ꯋꯥꯅꯤꯅꯦ
ꯃꯥꯅꯦ ꯃꯥꯅꯦ ꯁꯥꯠꯇ꯭ꯔꯤꯕꯅꯤꯅ ꯍꯦꯛꯇ ꯅꯩꯌꯦꯕ ꯃꯣꯏꯗꯨꯗꯤ
ꯀꯤ ꯃꯦꯟꯐꯤꯠꯁꯤꯗ ꯑꯩ ꯑꯗꯨꯝ ꯑꯗꯨꯗ ꯑꯗꯨꯝ ꯆꯪꯉꯛꯄ ꯌꯥꯔꯅꯤꯉꫭ
ꯌꯥꯅꯤꯌꯦ ꯅꯪ ꯑꯗꯨꯝ ꯅꯅꯨꯡ ꯊꯣꯡꯕꯤꯔꯅꯤꯅ ꯑꯗꯨ ꯑꯗꯨꯝ ꯆꯪꯉꯅꯤ ꯑꯃꯗꯤ ꯑꯗꯨꯝ ꯂꯤꯠ ꯌꯥꯅꯤ ꯎꯝ
ꯑꯗꯨ ꯅꯪ ꯊꯣꯡ ꯍꯥꯡꯇꫭꯛ ꯊꯕꯛꯃꯩ ꯅꯪ ꯀꯥ ꯑꯗꯨꯝ ꯆꯪꯉꯦ ꯁꯤꯗꯩꯁ‌ꯦ ꯂꯣꯟꯂꯝꯃꯗꯤ ꯃꯣꯏ
ꯃꯥꯅꯦ
ꯅꯪ ꯀꯥ ꯑꯅꯧꯕ ꯀꯃꯥꯏ ꯀꯃꯥꯏ ꯇꯧꯒꯦ ꯃꯤ ꯂꯩꯃꯤꯟꯅꯕ ꯅꯨꯡꯉꯥꯏꯕ꯭ꯔꯥ ꯅꯨꯡꯉꯥꯏꯌꯦ
ꯑ ꯆꯤꯖꯤꯗꯨꯁꯨ ꯑꯗꯨꯨꯝ ꯅꯨꯡꯉꯥꯏꯌꯦꯕꯀꯣ ꯑꯗꯣ ꯃꯥꯁꯨ ꯀꯩꯁꯨ ꯍꯥꯏꯗꯤ ꯃꯥꯁꯨ ꯊꯕꯛ ꯂꯩ ꯇꯕꯒꯤ ꯑꯗꯨꯝ ꯃꯥꯁꯨ ꯇꯨꯝꯃ ꯆꯥꯔꯒ ꯑꯗꯨꯝ ꯂꯩ ꯑꯩꯁꯨ ꯑꯗꯨꯝ ꯇꯨꯝꯃ ꯆꯥꯔ ꯂꯩ ꯑꯗꯨ ꯏꯕꯥꯅꯤꯗꯨꯣ ꯃꯥꯟꯅꯅꯕꯅꯤꯅ ꯀꯅꯥꯝ ꯀꯔꯤꯝ ꯍꯥꯏꯅꯗꯦ ꯇꯨꯃꯤꯟ ꯇꯨꯃꯤꯟ ꯂꯩ
ꯎꯝ ꯂꯥꯏꯔꯤꯛ ꯂꯥꯏꯔꯤꯛ ꯀꯥꯎꯕꯅꯨ ꯅꯨꯄꯤ ꯂꯥꯏꯔꯤꯛ ꯂꯥꯏꯔꯤꯛ ꯏꯔꯤꯛ ꯏꯔꯤꯛꯛꯇꯣ ꯑꯗꯨ ꯃꯗ ꯀꯥꯎꯒꯅꯨ
ꯎꯝ ꯑꯥ ꯍꫭ ꯍꯣ ꯍꯣꯏ